ꯍꯦꯜꯂꯣ ꯇꯕꯔꯣ
ꯇꯥꯏ ꯑꯣ ꯑꯥꯎ ꯇꯥꯕ꯭ꯔ
ꯇꯧꯕ꯭ꯔꯣ
ꯑꯁ ꯗꯨꯝ ꯐꯥꯝꯂ
ꯎ ꯕꯣꯂ ꯌꯦꯡꯗ꯭ꯔꯣ ꯅꯣꯏꯗꯤ
ꯑꯩꯁ ꯌꯦꯡꯗꯦꯗ ꯁꯦꯔꯦꯟꯗꯒꯤ ꯍꯧꯔꯛꯄꯅꯦ ꯑꯩ ꯗꯤ
ꯐꯖꯕꯒꯤ ꯄ꯭ꯔꯤꯊꯤꯕꯤꯗ ꯈ꯭ꯋꯥꯏꯗ ꯐꯖꯕ ꯕꯣꯂ ꯑꯣꯏꯔꯝꯅꯤꯥ ꯉꯁꯤ ꯒꯤꯁꯦ ꯍꯩꯅꯤꯡꯉꯥꯏ ꯂꯩꯇ ꯑꯩꯈꯣꯏ ꯆꯤꯟꯅ ꯍꯥꯏꯗꯣꯛꯄ ꯉꯝꯗꯦ ꯑꯁ ꯌꯥꯝ ꯅꯨꯡꯁꯤꯌꯦ ꯃꯣꯏꯕꯨꯁꯨ ꯐꯖꯅ ꯁꯅꯕꯅꯦ ꯉꯁꯤ ꯃꯣꯏꯁꯨ ꯐꯥꯔꯁꯅꯦꯕ ꯁꯥꯟꯅꯕꯗꯣ
ꯑꯣ ꯃꯣꯏ ꯑꯃꯈꯣꯏꯗꯣ
ꯍꯣꯏ ꯃꯥ ꯀꯤꯞꯄꯥꯔꯗꯣ ꯃꯦꯁꯤ ꯃꯦꯁꯤꯒꯤ ꯐꯦꯟꯁꯅꯦꯕ
ꯑꯣ
ꯌꯥꯝ ꯐꯖꯅ ꯁꯟꯅꯕꯅꯦ ꯉꯁꯤꯗꯣ
ꯑꯥ
ꯋꯥꯍꯥ ꯋꯥꯕꯁꯤꯗꯤ ꯋꯥꯕꯁꯤꯗꯤ ꯂꯣꯏꯔꯦ
ꯑꯁ ꯁ꯭ꯇꯦꯇꯁ ꯌꯦꯡꯕꯗ ꯑꯩꯗꯤ ꯅꯣꯛꯅꯤꯡꯕꯅ ꯂꯣꯏꯔ ꯃꯤꯁꯤꯡꯗꯣ ꯉꯝꯍꯧꯔꯗꯤ ꯌꯥꯝ ꯐꯔꯦ
ꯃꯣꯏꯗꯣ ꯗꯤꯐꯦꯟꯁ ꯀꯥꯟ ꯄꯟꯕꯒꯤꯅꯤꯗ ꯕꯣꯜꯗꯤ ꯑꯁꯤ ꯑꯥꯔꯖꯦꯟꯇꯤꯅꯥꯅ ꯍꯦꯟꯅ ꯄꯥꯏꯌꯦ ꯑꯗꯨ ꯑꯣꯏꯔꯁꯨ
ꯑꯥ
ꯐꯖꯅꯁꯨ ꯁꯥꯟꯅꯌꯦꯗ ꯃꯣꯏꯁꯨ ꯐꯥꯔꯁ ꯑꯣꯏꯕꯅꯤ ꯑꯁ ꯑꯃꯅ ꯆꯟꯕꯅꯤ ꯀꯣ ꯌꯥꯝ ꯐꯖꯃꯟꯗꯅ ꯂꯣꯏꯔꯦ
ꯑ ꯃꯦꯁꯤꯗꯤ ꯀꯌꯥ ꯆꯪꯕ꯭ꯔꯥ
ꯑꯃ ꯆꯜꯂꯦ ꯃꯥꯁꯨ
ꯑ ꯑꯇꯣꯞꯄꯅ ꯑꯃ ꯑꯃ ꯆꯪꯕ꯭ꯔꯥ
ꯇꯤꯁ ꯑꯃ
ꯑꯥ
ꯐꯖꯕꯗꯣ ꯐꯖꯗꯕꯗꯣ ꯊꯔꯤ ꯊꯔ ꯇꯨ
ꯑꯁ ꯁꯤꯗꯗꯤ ꯇꯨꯝꯕ ꯌꯥꯔꯦ ꯑꯩꯈꯣꯏ ꯔꯨꯝ ꯃꯅꯥꯈꯣꯏꯗꯨ ꯌꯦꯡꯕ ꯌꯦꯡꯔ ꯂꯥꯎꯕꯕꯨꯗꯤ ꯑꯩ ꯇꯥꯗꯦꯕ ꯀꯣ ꯍꯣꯔꯦꯟ ꯋꯥꯜ ꯋꯥꯜꯗꯣ ꯀꯩꯅꯣ ꯊꯤꯟꯕ ꯑꯗꯨꯗꯒꯤ ꯍꯧꯒꯠꯈ꯭ꯔꯦ ꯑꯣ ꯕꯣꯜ ꯂꯥꯛꯈ꯭ꯔ ꯃꯥꯜꯂꯦ ꯍꯥꯏꯔꯗꯤ ꯇꯨꯝꯃꯦ ꯈꯔ ꯂꯥꯛꯑꯦ ꯍꯧꯒꯠꯂꯦ ꯉꯁꯤ ꯁꯤ ꯇꯨꯝꯕꯗꯒꯤ ꯃꯥꯟ ꯇꯥꯗꯦ ꯑꯗꯣ ꯂꯥꯁꯇ ꯇꯨꯝꯔꯒ ꯑꯩꯗꯤ ꯄꯨꯡ ꯃꯉꯥꯒꯨꯝ ꯃꯉꯥꯇ ꯂꯩꯕꯔꯥ ꯍꯧꯒꯠꯂ ꯁꯚꯦꯟ ꯇꯥꯔ ꯂꯩꯔꯝꯃꯦ
ꯎꯝ ꯌꯦꯡꯒꯗꯕꯅꯦ ꯄꯥꯝꯃꯨꯗꯔꯣ ꯐꯖ ꯃꯟꯗꯅ
ꯑꯁ ꯍꯧꯒꯠꯄ ꯉꯝꯗꯕꯅꯦ ꯃꯄꯥ ꯂꯩꯇꯦ
ꯐꯩꯅꯦꯜ ꯌꯦꯍꯦꯟꯂꯝꯅꯤꯗ ꯉꯁꯤꯒꯤꯗꯤ ꯋꯥꯍꯥꯎ ꯌꯥꯝ ꯋꯥꯍꯜꯂꯦꯕ ꯃꯣꯏꯗꯣ
ꯑꯣ ꯑꯇꯣꯞꯄ ꯑꯩꯈꯣꯏꯗꯣ ꯀꯔꯤꯔꯥ ꯃꯤꯁꯤꯡ ꯊꯥꯕꯗꯣ ꯕ꯭ꯂꯦꯛ ꯃꯦꯖꯤꯛ ꯑꯃ ꯄꯥꯏꯕꯤꯔꯣ
ꯎ ꯃꯥꯗꯣ ꯍꯥꯟꯅ ꯕꯦꯔꯦꯜ ꯆꯠꯄ ꯁꯅꯥꯗꯦꯕꯤ ꯁꯅꯥꯗꯦꯕꯤ ꯃꯃꯥꯡꯗ ꯑꯗꯨ ꯅꯨꯞ ꯄꯥꯗꯕꯤꯗꯣ ꯑꯔꯖꯦꯟꯇꯤꯅꯥ ꯉꯝꯃꯣꯏ ꯑꯗꯣ ꯕ꯭ꯂꯦꯛ ꯃꯦꯖꯤꯛ ꯄꯥꯏꯔꯒ ꯀꯔꯤꯛꯇꯧꯅ ꯃꯥꯁꯤ ꯇꯥꯎꯍꯕꯒꯤ ꯕꯦꯔꯦꯜ ꯑꯃꯨꯛ ꯆꯠꯄꯅꯦꯗ
ꯑꯣ ꯑꯣ ꯍꯥꯏꯗꯤ ꯁꯤꯡꯕ ꯄꯥꯏꯔꯤ ꯌꯥꯔ
ꯥ ꯖꯥꯅꯤ ꯑꯁ ꯀꯅꯥꯒ ꯐꯅꯦꯜ ꯁꯅꯔ ꯌꯥꯝ ꯌꯦꯡꯅꯤꯡꯈꯔꯦꯗ
ꯎꯝ
ꯄꯣꯔꯇꯨꯒꯜꯒ ꯑꯔꯖꯦꯟꯇꯤꯅꯥ ꯍꯣꯏꯗꯤ ꯐꯖꯒꯅꯦ
ꯌꯥꯝ ꯐꯥꯒꯗꯕꯅꯦ ꯀꯥꯎ ꯍꯥꯏꯕꯅꯦ ꯑꯩꯗꯤ ꯃꯣꯏ ꯑꯅꯤꯁꯦ ꯗꯤꯕꯦꯠ ꯂꯣꯏꯈ꯭ꯔꯅꯤ ꯉꯝꯕꯁꯤꯡꯅ
ꯑꯥ ꯑꯗꯨ ꯑꯅꯤ ꯇꯧꯔꯗꯤ ꯑ ꯆꯍꯤ ꯑꯃ ꯑꯅꯤꯗꯤ ꯅꯨꯡꯉꯥꯏꯅꯩ ꯈꯔꯅꯤꯕ ꯌꯦꯟꯅꯤꯡꯒꯔꯦ
ꯁꯥꯟꯅꯗꯔꯤꯉꯩ ꯃꯃꯥꯡꯒꯤ ꯃꯤꯁꯤꯡꯅ ꯏꯁꯇꯦꯇꯁꯀꯨꯝꯕ ꯏꯟꯁꯇꯥꯒ꯭ꯔꯥꯝꯗ ꯊꯥꯒꯠꯀꯗꯕꯗꯨ ꯌꯦꯡꯅꯤꯡꯈ꯭ꯔꯕ
ꯂꯣꯏꯕ ꯃꯇꯝꯗꯗꯤ ꯑꯁ ꯍꯣꯏ ꯍꯔꯥꯎꯋꯦ ꯑꯗꯨ ꯑꯣꯏꯔꯁꯨ ꯑꯗꯨꯕꯨꯁꯨ ꯌꯥꯝ ꯅꯨꯡꯁꯤꯌꯦ ꯃꯣꯏꯗꯨꯁꯨ ꯌꯥꯝ ꯐꯠꯇ ꯐꯖꯩꯌꯦꯕ ꯃꯣꯏ ꯁꯥꯟꯅꯕꯗꯣ
ꯑꯥ ꯁꯥꯎꯠ ꯀꯣꯔꯤꯌꯥꯗꯤ ꯑꯃꯔ ꯁꯥꯅꯔ ꯁꯤꯈꯤꯕꯒꯤꯔꯥ
ꯃꯣꯏꯗꯣ ꯑ ꯔꯥꯎ ꯑꯣꯐ ꯊꯥꯔꯇꯤ ꯇꯨꯗ ꯌꯥꯎꯗꯦ
ꯑꯣ
ꯎꯝꯅꯦꯅꯦ
ꯐꯅꯦꯜ ꯀꯅꯥ ꯀꯥꯒꯦꯔꯥ ꯍꯥꯏꯌꯣ ꯉꯥꯛꯇ ꯂꯩꯌꯦ ꯐꯅꯦꯜ ꯅꯨꯃꯤꯠꯇꯤ ꯌꯦꯡꯕ ꯆꯠꯄ ꯇꯥꯔꯦ
ꯎꯝ
ꯆꯥꯛ ꯁꯟ ꯊꯣꯡꯈ꯭ꯔꯦ
ꯑ ꯍꯧꯖꯤꯛꯅ ꯊꯣꯡꯕ ꯍꯥꯎꯔꯦ
ꯑꯣ ꯀꯩ ꯁꯅꯣ
ꯑꯁꯤ ꯍꯪꯒꯥꯝ ꯊꯣꯛꯣꯡꯉꯦ ꯇꯧꯋꯦꯗ ꯗꯨꯀꯥꯟꯗꯁꯨ ꯂꯥꯛꯑꯒ ꯀꯅ ꯇꯥꯅꯤꯡꯉꯥꯏꯂ ꯈꯟꯕ ꯍꯥꯏꯩꯗ꯭ꯔꯦ
ꯏꯟꯁꯥꯡꯁꯨ ꯆꯥꯕ ꯉꯥꯛꯇ ꯑꯗꯨꯝ ꯂꯩꯕꯤꯔꯣ
ꯁꯤꯖꯟ ꯑꯣꯏꯕꯒꯤ ꯑꯗꯨꯝ ꯁꯧꯒ꯭ꯔꯔꯤꯒꯨꯝꯕꯗ ꯑꯗꯨꯝ ꯂꯩꯌꯦꯕ ꯑꯗꯨꯒꯤ
ꯑ ꯑ
ꯆꯥꯅꯤꯡꯉꯥꯏꯁꯨ ꯈꯪꯗ꯭ꯔꯦ
ꯏꯄꯥꯏ ꯂꯩꯇꯦꯗ ꯏꯁꯥꯃꯛꯗꯤ ꯁꯒ꯭ꯔꯤꯒ ꯍꯪꯒꯥꯝꯒꯤ ꯍꯪꯒꯥꯝ ꯉꯛꯇ
ꯈꯪꯗꯦ
ꯑꯩꯗꯤ ꯍꯟꯗꯛꯀꯤ ꯍꯪꯒꯥꯝꯕꯨꯗꯤ ꯍꯥꯎꯗ ꯍꯪꯒꯥꯝꯗꯤꯩ ꯃꯇꯣꯟꯗꯨꯅ ꯍꯦꯟꯅ ꯍꯥꯎꯋꯦ
ꯑꯉꯥꯡ ꯃꯇꯣꯟ ꯃꯇꯣꯟꯅ ꯌꯥꯝꯃꯦ ꯉꯁꯤꯒꯤꯁꯦ
ꯑꯣ ꯍꯥꯎꯒꯅꯤ ꯑꯗꯨꯒ ꯕꯦꯝꯕꯨꯁꯨꯗ ꯀꯔ ꯍꯥꯄ ꯎꯝ ꯑꯗꯨ ꯑꯗꯨꯗꯤ ꯆꯥꯛꯇꯁꯂ ꯍꯥꯎ ꯍꯒꯤꯅꯦ ꯂ ꯑꯗꯨꯗꯤ ꯃꯤ ꯌꯥꯝꯗꯕꯅꯤꯅꯀꯣ ꯑꯗꯨꯝ ꯍꯥꯎꯅꯤ
ꯆꯠꯂꯒꯅꯤ ꯆꯥꯒꯅꯤ
ꯑ ꯨꯝ ꯄꯤꯒ ꯅꯣꯏꯅꯤꯒꯦ ꯅꯠꯇꯔꯥ
ꯍꯣꯏ ꯅꯍꯥꯟꯗꯤ ꯑꯩꯈꯣꯏ ꯑꯍꯨꯝ ꯂꯩꯕꯅꯦꯕ
ꯑꯥ
ꯑꯩꯈꯣꯏꯅꯤ ꯈꯠꯇ ꯍꯥꯏꯔ ꯇꯥꯅꯤꯡꯗꯕꯅ ꯂꯣꯏꯔꯦꯍꯦ ꯁꯤ ꯑꯩꯈꯣꯏꯒꯤ ꯀꯄꯥꯖꯥꯗ ꯑꯣꯈꯔꯥ ꯂꯨꯕ ꯃꯥꯂꯦ
ꯀ꯭ꯔꯤꯗ
ꯑꯩꯈꯣꯏ ꯀꯩꯈꯥꯗꯣ
ꯑꯣ ꯑꯣ ꯑꯣ
ꯃꯥꯦ
ꯅꯣꯏ ꯗ꯭ꯌꯨ ꯍꯣꯏ ꯃꯐꯝꯗ ꯀꯅꯥ ꯑꯃꯨꯛꯀ ꯂꯩꯕ꯭ꯔꯥ
ꯑꯁ ꯃꯤ ꯑꯩꯈꯣꯏ ꯃꯄꯨꯒꯤ ꯌꯨꯝꯒꯤ ꯃꯤꯁꯤꯡꯅ ꯂꯩꯕꯗꯣꯖꯤ ꯍꯧꯖꯤꯛꯇꯤ
ꯑꯣ ꯔꯦꯟ ꯔꯦꯟ ꯑꯣꯏꯅ ꯂꯩꯕ꯭ꯔꯥ
ꯔꯕꯦꯟ ꯂꯕꯅꯦ ꯍꯣꯏ ꯐꯦꯃꯤꯂꯤ ꯂꯕꯒꯤꯀꯣ ꯑꯉꯥꯡ ꯌꯥꯎꯔ ꯅꯨꯄꯥꯗꯣ ꯁꯤꯄꯥꯏ ꯑꯣꯏ ꯃꯤꯒꯤ ꯅꯨꯄꯥ ꯄꯥꯛ ꯂꯩꯗꯤ ꯂꯩꯇꯦ ꯁꯤꯗ
ꯑꯣ ꯑꯃ ꯅꯨꯡꯒꯤꯗꯨꯗꯤ
ꯑꯗꯣ ꯍꯥꯄꯨꯝ ꯈꯣꯏ ꯂꯥꯛꯑꯦ ꯍꯣꯏ ꯈꯪꯅꯕ ꯃꯤꯅꯦꯗ ꯂꯥꯏ
ꯅꯣꯏꯒꯤ ꯔꯦꯟꯗꯨꯗꯤ ꯅꯨꯡꯉꯥꯏꯗꯣꯏ ꯃꯤ ꯈꯪꯗꯕ ꯑꯃꯇ ꯑꯣꯏꯔꯀꯣ
ꯍꯣꯏ ꯌꯥꯝ ꯀꯨꯏꯅ ꯂꯥꯛꯑꯕꯒꯤ ꯑꯁ ꯑꯁꯤꯗꯗꯤ ꯌꯥꯝ ꯅꯨꯡꯉꯥꯏꯌꯦꯗ
ꯌꯨꯝ ꯃꯥꯟꯅꯔ ꯐꯅꯤ ꯅꯪꯗꯤ
ꯍꯣꯏ ꯌꯨꯝ ꯃꯥꯟꯈ꯭ꯔꯅꯤ ꯁꯤ ꯂꯩꯀꯥꯏꯒꯤ ꯃꯤꯁꯤꯡꯁꯨ ꯈꯪꯅꯕ ꯍꯧꯈ꯭ꯔꯦ
ꯍ
ꯑꯩꯈꯣꯏꯒꯤ ꯌꯨꯝ ꯃꯄꯨꯁꯨ ꯌꯥꯝ ꯐꯕꯅꯦ ꯑꯗꯨꯒꯤ ꯂꯩꯕ ꯅꯨꯡꯉꯥꯏꯌꯦ
ꯔꯤꯁꯃꯥ ꯔꯤꯁꯃꯥꯗꯨꯣ ꯀꯩ ꯁꯞꯖꯦꯛꯕ
ꯆꯤꯡꯗꯕꯣ ꯃꯔꯥ ꯈꯟꯗꯅ ꯑꯩꯈꯣꯏꯕꯨ ꯂꯩꯃꯤꯟꯅꯩ ꯍꯥꯏꯔꯁꯨ ꯄꯥꯎ ꯐꯥꯎ ꯑꯗꯨꯝ ꯐꯥꯎꯅꯗꯒ ꯑꯣꯔꯤ ꯋꯥ ꯍꯨꯝꯃꯦꯌꯥ ꯀꯥꯏꯁ ꯀꯦꯔꯒ ꯈꯨꯨꯝꯗ ꯍꯠꯇꯅꯤꯗ ꯍꯣꯃ ꯀꯣꯏꯁꯨꯣ
ꯃꯕꯨꯗꯤꯑꯣ ꯀꯩ ꯆꯔ ꯆ ꯂꯩꯕ꯭ꯔꯣ
ꯃꯣꯏꯒꯤ ꯆꯔꯁꯇ ꯍꯥꯏꯕ ꯃꯥꯜꯂꯦ
ꯑ ꯀꯔꯤ ꯇ꯭ꯔꯥꯄ꯭ꯔꯥ ꯀꯥꯎ ꯍꯥꯏ ꯆꯔ ꯄꯨꯥ
ꯑꯣ ꯆꯔꯣ ꯃꯣꯏꯗ
ꯑꯣ ꯑꯣ ꯁꯞ꯭ꯤꯐꯥꯏꯖ ꯑꯗꯨꯅ ꯂꯩꯉꯥꯡꯒꯤ
ꯍꯣꯏ ꯅꯨꯄꯤ ꯑꯗꯨꯝ ꯃꯥꯟꯕ ꯖꯥꯠꯇ꯭ꯔꯣ
ꯍꯣꯏ ꯍꯣꯏ
ꯉꯁꯤꯗꯤ ꯀꯔꯤ ꯇꯧꯔꯒ ꯂꯥꯛꯅꯤꯌꯦ
ꯉꯁꯤꯁꯦ ꯈꯟꯗꯅꯦ ꯑꯗꯨꯝ ꯂꯩꯒꯅꯤ
ꯁ ꯀꯒꯦꯔ
ꯈꯔ ꯂꯩꯗꯤ ꯕꯤꯠ ꯂꯩꯗꯤ ꯄꯥꯉꯦ ꯄꯥꯗ ꯂꯩꯗꯤ ꯈꯪꯉꯦ ꯍꯌꯦꯡꯅꯦ ꯍꯥꯏꯗꯤꯀꯥꯎ ꯄꯥꯅꯤꯡꯗꯕ ꯑꯦꯛꯖꯥꯝꯁꯦ
ꯑꯩꯈꯣꯏꯁꯦ ꯈꯪꯗ꯭ꯔꯦꯅꯦ ꯂꯥꯏꯔꯤꯛꯄ ꯄꯥꯅꯤꯡꯉꯗꯤ ꯃꯤ ꯃꯥꯗꯤ ꯑꯣꯏꯏ ꯐ꯭ꯔꯕꯅꯦ
ꯥꯅꯤꯡꯗꯕꯒꯤ ꯋꯥ
ꯑꯩꯁꯨ ꯀꯣ ꯕꯥꯎ ꯌꯦꯡꯅꯤꯡꯕꯒꯨꯝꯅ ꯂꯥꯏꯔꯤꯛ ꯄꯥꯅꯤꯡꯉꯗꯤ ꯐꯥꯒ꯭ꯔꯕ
ꯍꯣꯏ ꯆꯨꯝꯃꯦ ꯑꯩꯗꯤ ꯍꯟꯗꯛꯁꯦ ꯑꯦꯛꯖꯥꯝ ꯂꯩꯕꯒꯤ ꯃꯨꯚꯤ ꯌꯦꯡꯅꯤꯉꯥꯏ ꯌꯥꯝꯕꯗꯨ ꯌꯥꯝꯕꯗꯨ ꯂꯣꯏꯔꯦ ꯀꯌꯥꯑꯃ ꯁꯤ ꯑꯗꯨꯝ ꯂꯩꯒꯦꯔꯥ
ꯑꯗꯨꯝ ꯂꯩꯒꯅꯤ ꯍꯣꯏ ꯌꯦꯡꯗꯤ ꯀ꯭ꯂꯥꯁ ꯆꯠꯀꯦ ꯃꯣꯏꯁꯨ
ꯁꯥꯔꯤ ꯍꯥꯞꯄ꯭ꯔꯣ ꯅ ꯌꯦꯅꯤꯡꯉ
ꯍꯥꯞꯅꯤꯡꯗꯦꯗ ꯄꯩꯁꯥ ꯄꯥꯝꯃꯨꯑꯦ ꯀꯥꯟꯁꯨ ꯀꯟꯅꯗꯕꯤꯗ
ꯁꯐꯥꯏꯕ ꯐꯣꯏꯅ ꯍꯥꯏꯕꯗꯤ ꯌꯥꯝ ꯂꯅꯤꯡꯉꯤ
ꯀꯅꯥꯅꯣꯈꯣꯏꯁꯦ ꯄꯩꯁꯥ ꯄꯥꯏꯌꯦ ꯍꯥꯏꯕ꯭ꯔꯥ ꯀꯣ
ꯃꯅꯝ ꯅꯝꯕ
ꯑꯩꯅ ꯅꯪꯗꯤ ꯋꯥꯀꯥꯞꯒꯤ ꯃꯅꯝ ꯁꯨ ꯅꯝꯕ ꯍꯥꯏꯔꯝꯅꯤ ꯑꯗꯨꯗꯤ ꯀꯅꯥꯅ ꯉꯝꯒꯦ ꯍꯥꯏꯕꯗꯣ
ꯈꯪꯉꯦ ꯍꯥꯏꯗꯣꯛꯔꯣꯏ
ꯑꯗꯨꯒꯅꯦ
ꯅꯣꯏꯒꯤ ꯀ꯭ꯂꯥꯁꯇꯣ ꯑꯁ ꯌꯦꯡꯗꯤ ꯌꯦꯡꯅꯤꯡꯉ ꯅꯣꯏ ꯇꯧꯕꯗꯣ
ꯌꯦꯡꯕ ꯂꯥꯛꯑꯣ ꯅꯣꯡꯃ
ꯍꯣꯏ ꯃꯤ ꯌꯥꯝꯕ꯭ꯔꯥ
ꯃꯤ ꯌꯥꯝꯃꯦ ꯍꯣꯏ ꯊꯥꯔꯇꯤ ꯐꯣꯔꯇꯤ ꯁꯨꯒꯗꯕ ꯃꯥꯜꯂꯦ ꯑꯩꯈꯣꯏꯒꯤꯗꯣ
ꯑ ꯌꯥꯝ ꯅꯨꯡꯉꯥꯏꯅꯤ
ꯑꯝꯕꯗꯣ ꯇꯝꯕꯗꯣ ꯑꯩꯈꯣꯏꯒꯤ ꯑꯣꯖꯥꯗꯣ ꯋꯥ ꯌꯥꯝ ꯉꯥꯡꯕꯌꯥꯗꯦ ꯂꯥꯡꯕ ꯑꯣꯖꯥꯅꯤꯕꯗꯨꯒꯦ
ꯎꯝ
ꯑꯕꯅꯦ
ꯑꯣꯖꯥꯁꯦ ꯃꯩꯇꯩ ꯉꯥꯛꯇꯔ
ꯃꯩꯇꯩꯅꯦ ꯍꯣꯏ ꯑꯩꯈꯣꯏꯒꯤ ꯅꯨꯄꯤ ꯑꯃꯗꯤ ꯑꯗꯨꯝ ꯏꯪꯂꯤꯁ ꯂꯥꯎꯋꯦꯕ ꯒꯔꯃꯔꯥ ꯕꯦꯁꯤꯛꯀꯨꯝꯕꯗꯣ ꯑꯗꯨꯝ ꯐꯖꯅ ꯐꯖꯅ ꯇꯥꯛꯑꯦꯗ ꯃꯥꯗꯤ
ꯑꯣ
ꯕꯨꯗꯤ ꯅꯨꯉꯥꯏ
ꯑꯗꯨ ꯑꯗꯨ ꯅꯨꯄꯤꯔꯦ ꯑꯗꯨ ꯅꯨꯄꯤꯗꯤ ꯐꯖꯅ ꯇꯥꯛꯄꯤꯕꯅꯦ
ꯑꯣ
ꯑꯩꯈꯣꯏꯒꯤ ꯑꯁꯤꯒꯤ ꯈꯣꯁꯦꯜꯁꯦ ꯇꯥꯅꯤꯡꯗꯕꯅ ꯂꯣꯏꯔꯦ ꯑꯗꯨꯗꯔꯥ ꯌꯥꯎꯗꯦꯗ ꯈꯪ ꯅꯥꯕꯗꯤ
ꯑꯣ
ꯃꯤ ꯑꯇꯣꯞꯄꯥꯗꯤ ꯈꯪꯗꯦ
ꯎꯝ ꯎꯝ ꯑꯩ ꯀꯩꯅꯣ ꯆꯥꯛ ꯆꯥꯈꯤꯌꯦꯀꯣ ꯂꯣꯏꯔꯒ ꯑꯩ ꯍꯣꯔꯦꯟ ꯇꯧꯔꯛꯀꯦ ꯑꯥ ꯑꯥ
ꯑꯣ